ꯍꯂ
ꯍꯂꯣ
ꯀꯗꯧꯔꯤꯅ
ꯌꯥꯝ ꯇꯞꯄꯦꯗ ꯏꯕꯣ
ꯀꯩꯗꯧꯔꯤꯅꯣ
ꯃꯉꯥꯏꯒꯤꯗ
ꯎꯝ ꯀꯩꯖꯥꯡ ꯆꯔꯦ
ꯑꯁꯤꯁꯦ ꯗꯥꯜꯅꯦ ꯀꯥꯡꯉꯧ ꯑꯃꯅꯦ ꯑꯗꯨꯒ ꯍꯋꯥꯏꯖꯔꯥ ꯁꯤꯡꯖ ꯑꯃ
ꯎꯝ
ꯑ ꯌꯥꯗ꯭ꯔꯔꯤꯗ ꯉꯔꯥꯡ ꯐꯖꯅ ꯇꯨꯝꯃꯨꯗꯧꯒꯦ ꯍꯧꯖꯤꯛꯇ ꯉꯥꯏꯔꯤ ꯍꯧꯒꯠꯄ ꯉꯁꯥꯏ ꯑꯩ ꯇꯨꯝꯃꯨ ꯒꯋꯥꯁꯥ ꯏꯅꯦꯗꯤ ꯑ
ꯁꯅꯥ ꯄꯨꯁꯦ ꯏꯗꯔꯣ
ꯍꯥꯥ
ꯃꯣꯁꯅꯥ ꯃꯁ ꯀꯗꯔꯣ
ꯑ ꯀꯔꯤꯕꯣ ꯌꯦꯗ ꯑ ꯍꯥꯟ ꯂꯕꯨꯗ ꯂꯨꯕꯒ ꯍꯥꯥ
ꯇꯨꯝꯁꯤꯔꯅ ꯀꯣꯃꯅꯤꯅ
ꯑꯦ ꯉꯁꯥꯏ ꯇꯨꯝꯃꯒꯦ ꯍꯥꯏ ꯑꯗꯨꯗꯤ ꯀꯩꯗꯧꯕ
ꯎ ꯌꯥ ꯑꯗꯨꯕ
ꯐꯖꯔ ꯐꯖꯔꯅꯤꯀꯣ ꯀꯩ ꯌꯥꯅꯤꯀꯣ ꯅꯪ ꯍꯣꯔꯦꯟ ꯍꯣꯔꯦꯟ ꯣꯔꯣ
ꯑꯣꯏꯔ ꯍꯗꯤ ꯂ ꯂꯩ ꯕꯥꯥꯔ ꯃꯥꯏꯗ ꯅ
ꯑ ꯌꯦꯉꯅ
ꯌꯦ ꯑꯣꯏꯣꯏꯗ
ꯑ
ꯏꯃꯗ꯭ꯔꯦꯕꯣ ꯀ
ꯎꯝ ꯑꯣꯏꯣꯏꯅꯤ ꯖꯨ ꯐꯨꯄꯅꯤꯅꯤ ꯍꯦꯟꯅꯍꯥꯛꯛꯇꯧ ꯃꯥꯔꯦꯅꯦ
ꯋꯥꯠꯂꯤꯕ꯭ꯔꯣ ꯅꯪꯒꯤꯗꯤ ꯂꯣꯏꯔꯕꯣ
ꯇ ꯍꯜꯂꯤꯗ ꯊꯣꯛꯣꯛꯐꯥꯎ ꯊꯣꯛꯇ꯭ꯔꯦ ꯀꯩꯅꯪꯒꯤꯗꯣ ꯌꯦꯡꯕꯒꯤꯗ ꯌꯦꯡꯡꯒꯤ ꯃꯥꯂ ꯑꯃ
ꯑ ꯍꯝ
ꯉꯔꯥꯡ ꯀꯣꯜ ꯇꯧꯔꯦ ꯄꯥꯏꯈꯠꯇꯦ ꯅꯪꯗꯤ ꯃꯦꯁꯦꯖ ꯊꯥꯔꯦ
ꯑꯁ ꯉꯔꯥꯡꯗꯤ ꯎꯄꯥꯏ ꯂꯩꯇꯦ
ꯑꯦ ꯄꯥꯜꯂꯤ ꯇ ꯄꯨꯡ ꯑꯃ ꯂꯩꯔꯗꯤ ꯑꯣꯟꯂꯥꯏꯟ ꯂꯩꯔꯤꯒ ꯒ꯭ꯔꯨꯞꯇ ꯅꯩꯁꯤꯜꯂꯦ ꯅꯪꯅ
ꯑꯁꯥ ꯑꯗꯨꯗꯤ ꯍꯜꯂꯛꯑꯒꯅꯤꯍꯌꯦ
ꯑꯗꯨ ꯑꯗꯨ ꯅ ꯍꯂꯒꯗ ꯎꯔꯝ ꯅ ꯌꯥꯁꯤ ꯌꯥꯝ ꯊꯥꯕꯤꯈꯤꯕꯅꯤꯗ
ꯊꯥꯔꯁꯨ ꯊꯦꯡꯈ꯭ꯔꯦꯅ ꯑꯗꯨꯨꯝ ꯔꯅꯤꯅ
ꯌꯥꯏꯕꯨꯏ ꯐ꯭ꯔꯥꯟꯁꯀꯤꯃꯨ ꯑꯩꯣꯏ ꯌꯦꯡꯉꯦ ꯑꯦꯐꯚꯥꯟꯁ ꯍꯥꯏ ꯀꯩꯅꯣꯒꯤ ꯏꯃꯒꯤꯦ
ꯎꯝ
ꯃ
ꯅꯣꯡ ꯆꯨꯞꯕ꯭ꯔꯣ
ꯆꯨꯗꯦꯅ ꯑꯌꯨꯛꯇ ꯆꯨꯔꯦ ꯈꯔ ꯀꯟꯅ ꯔꯤꯇ ꯒꯤꯈꯤꯇꯥꯡ ꯃꯥꯡꯒꯂꯤ ꯃꯥꯡꯒꯂꯤ ꯇꯧꯔꯛꯑꯦ ꯉꯔꯥꯡ ꯕꯕꯤꯄꯤꯤ ꯆꯥꯝꯃꯟ ꯃꯔꯤ ꯍꯧꯖꯤꯛꯅꯦ ꯂꯣꯏꯔꯤꯁꯤꯔꯤꯁꯦ
ꯕ꯭ꯔꯣꯣꯏꯂꯔ ꯆꯕꯔꯣ ꯅꯠꯇ꯭ꯔ ꯀꯔꯤ ꯕꯤ ꯀꯅ ꯀꯔꯤꯕ ꯀꯅ
ꯌꯦꯟ ꯉꯅꯤꯅ
ꯎꯝ
ꯇꯪꯈꯥꯏꯅ ꯕꯕꯤꯀꯤꯤꯌ ꯇꯪꯈꯥꯏꯅ ꯉꯧꯕ ꯄꯨꯔꯥ ꯀꯉꯞ ꯇꯧꯔꯒꯣ ꯅꯩꯊꯦꯛ
ꯎꯝ ꯨꯡꯒ ꯑ
ꯃꯑꯣꯣꯡ ꯀꯥꯕꯤꯗꯣ ꯂꯩ ꯑꯃ ꯉꯥꯡꯉ
ꯃꯨꯒꯕꯤ ꯌꯥꯗ ꯔꯦ ꯁꯤꯗꯤ
ꯉꯔꯡꯗꯣ ꯅꯡ ꯀꯕꯤꯗꯣ ꯑ ꯁꯃꯣꯀꯤꯗꯨ ꯖꯀꯨꯂꯣꯡꯗ ꯀꯨꯝꯂꯛꯑꯦ ꯍꯥꯏꯅꯦ
ꯎꯝ ꯒꯥꯌ ꯀꯂꯣꯡꯗꯥ ꯂꯩ ꯍꯥꯌꯦ
ꯉꯁꯥꯏ ꯑꯩꯉꯣꯟ ꯀꯣꯂꯇꯧꯕ ꯃꯥꯜꯂꯦ ꯑꯩꯅ ꯇꯨꯝ ꯈꯡꯍꯧꯗ ꯀꯣ ꯇꯧꯔꯒꯥ ꯂꯩꯔꯗꯤ ꯉꯁꯥꯏꯗꯨ ꯆꯡꯉꯛꯀꯦ ꯇꯧꯕꯅꯦ ꯍꯥꯏꯌꯦꯅ
ꯎꯝ
ꯒꯥꯔꯤ ꯃꯆꯥꯗꯥ ꯝꯥꯂꯦ ꯀꯅꯥ ꯒꯥꯔꯤꯔ ꯅꯡꯗꯤ ꯌꯨꯝ ꯅꯨꯡ ꯀꯨꯝꯂꯣꯏꯗ꯭ꯔꯣ
ꯀꯨꯃꯥ ꯀꯦ
ꯌꯨꯝ
ꯀꯨꯃꯔꯣꯏ
ꯑꯣ ꯀꯦꯇꯧꯔꯦ ꯑꯗꯨꯗꯨꯝ ꯂꯞ ꯂꯝꯂꯔꯒ ꯂꯩꯔꯒ ꯍꯥꯏꯔꯣ ꯅꯨꯄꯤ ꯊꯤꯖꯤꯜꯂꯨꯗ ꯀꯩꯁꯨ ꯀꯥꯟꯅꯗ꯭ꯔꯦꯗ ꯊꯥ
ꯔꯤꯛꯄꯥꯥꯒꯤ
ꯍ ꯍ ꯍ ꯄꯥꯎ ꯄꯥꯎ ꯅꯝ ꯔꯦꯟ ꯍꯣꯡꯅꯤ ꯈꯣꯠꯂꯦ ꯍꯥꯏꯅꯥꯇ ꯍꯥꯏꯕꯗꯨꯗꯤ ꯀꯥꯏꯒ ꯇꯧꯈ꯭ꯔꯦ
ꯑꯩ ꯔꯦꯟ ꯂꯩꯔꯔꯣꯏ
ꯍꯥ
ꯔꯣ ꯂꯥꯀꯅꯤ
ꯌꯨꯝꯗ
ꯎꯝ
ꯀꯥꯏꯗ ꯌꯨꯝ ꯍꯥꯏꯗꯤ ꯁꯤ ꯂꯣꯛꯇꯥꯛ ꯄꯔꯣꯖꯦꯛꯇ ꯅꯡ ꯀ꯭ꯂꯥꯁ ꯆꯥꯇꯔꯤꯗꯨꯗꯤ
ꯆꯠ ꯂꯣꯏ ꯑꯦꯛꯖꯝ ꯈꯛ ꯊꯥꯕꯥ ꯂꯥꯀꯥꯅꯤ
ꯄꯩꯁꯥ ꯃꯥꯡꯏꯗ ꯅꯡꯒꯤ ꯀꯂꯥꯁꯇꯗꯤ ꯈꯡꯍꯧꯗ꯭ꯔꯛꯇ ꯁꯥꯔꯇꯤꯐꯤꯀꯦꯛꯇ ꯄꯥꯛꯒꯦ ꯍꯥꯏ ꯇꯧꯕ ꯃꯥꯂꯤꯗ
ꯄꯥꯂꯩꯇꯔꯦ ꯌꯨꯝ ꯆꯠꯂꯅꯤ ꯂꯧꯁꯨ
ꯌꯥꯔꯦ ꯌꯥꯔꯦ ꯌꯥꯔꯦ ꯂꯩ ꯑꯣꯏꯗꯕ ꯅꯣꯏꯅ ꯂꯧ ꯁꯨꯔꯨꯅꯤ ꯀꯥꯏꯅ ꯍꯥꯏ
ꯑꯃ
ꯅꯥꯂꯣꯛꯇꯅꯕ ꯂꯧ ꯁꯨꯗꯕ ꯑꯩꯈꯣꯏꯅ ꯂꯧ ꯁꯨꯨꯔꯒꯦ ꯍꯥꯏ
ꯑꯁ ꯇꯨꯅ ꯏ ꯀꯩꯗ
ꯃꯤꯅꯈ꯭ꯔꯦ ꯇꯨꯝꯃꯣ ꯇꯨꯝꯃꯣ
ꯉꯔꯥꯡ ꯈꯔ ꯌꯥꯝꯕꯀꯣ
ꯌꯥꯝꯃꯝꯅꯤ ꯌꯥꯝꯅꯤ ꯇꯧꯔꯝꯅꯤ
ꯑꯗꯨꯒꯤ
ꯈꯪꯗꯔꯦ ꯈꯪꯗꯔꯦ ꯀꯩꯒꯤ ꯋꯥꯕ꯭ꯔꯣ ꯕꯣꯜ ꯐꯖꯅ ꯌꯦꯡꯒꯦ ꯍꯥꯏꯗꯤ ꯍꯛꯆꯥꯡꯗꯣ ꯀꯟꯅ ꯅꯩꯍꯟꯒꯦ ꯍꯥꯏꯗꯤ ꯑꯗꯨꯁꯨ ꯅꯠꯇꯦ ꯑꯥ ꯁꯤ ꯂꯣꯏꯔꯒ ꯇꯨꯝꯃꯒꯦ ꯍꯥꯏꯕ꯭ꯔꯣ ꯍꯥ
ꯀꯅꯥ ꯀꯅꯥ ꯂꯩꯔꯤꯅꯣ
ꯏꯆꯦ ꯈꯣꯏꯒ ꯂꯩꯌꯦꯗ
ꯎꯝ
ꯇꯥꯕ꯭ꯔꯣ ꯇꯥꯏꯌꯦ ꯑꯣ ꯑꯣ ꯀꯥꯏꯗꯩꯩꯅꯣꯗ
ꯕ꯭ꯔꯥꯖꯤꯜꯒꯤ ꯌꯦꯡꯒꯔꯣ ꯑꯥ ꯇꯥꯕ꯭ꯔꯣ ꯇꯥꯕ꯭ꯔꯣ ꯇꯥꯕꯔꯣ ꯇꯥꯕꯔꯣ